ꯑꯣ
ꯃꯤ ꯃꯆꯥꯗꯤ ꯌꯥꯝꯅ ꯁ꯭ꯃꯥꯔꯠ ꯑꯣꯏꯔꯦꯀꯣ
ꯏꯁ ꯑꯣꯏꯗꯦ ꯑꯣꯏꯗꯦ ꯀꯔꯤꯔꯣ
ꯀꯣꯜ ꯇꯧꯔꯒ ꯐꯠ ꯄꯥꯏꯈꯠꯂꯦ
ꯀꯩꯗꯧꯔꯤꯅꯣ ꯅꯪꯗꯦ
ꯑꯥ ꯑꯁꯤ ꯃꯄꯥꯟꯗ ꯂꯦꯛꯄꯤꯌꯦ
ꯍꯪꯆꯤꯠ ꯂꯥꯡꯉꯝꯃꯤꯔꯣ ꯍꯥ ꯍꯪꯆꯤꯠ ꯍꯪꯆꯤꯠ ꯂꯥꯡꯉꯤꯔꯣ ꯅꯨꯡꯊꯤꯟ ꯑꯣꯏꯕꯒꯤ
ꯎꯝ ꯀꯩꯅꯣꯝ ꯐꯖꯅ ꯇꯥꯗꯦ
ꯇꯥꯔꯕꯣ ꯍꯧꯖꯤꯛꯇꯤ
ꯑꯩꯒꯤ ꯕꯣꯂꯨꯝ ꯐꯨꯜꯅꯦ ꯍꯧꯖꯤꯛ
ꯑꯣ ꯍꯧꯖꯤꯛꯇꯤ ꯇꯥꯔꯕꯣ ꯇꯥꯗꯕ꯭ꯔꯣ
ꯇꯥꯗꯤ ꯇꯥꯏ ꯑꯗꯨꯕꯨ ꯀꯔꯤ ꯍꯥꯏꯁꯤꯔ ꯐꯣꯟꯗꯒꯤ ꯂꯥꯞ-ꯅ ꯀꯣꯜ ꯇꯧꯕꯒꯨꯝ ꯇꯧꯕ
ꯑꯣ ꯍꯧꯖꯤꯛꯇꯤ ꯌꯥꯔꯕꯣ
ꯌꯥꯗ꯭ꯔꯁꯨ ꯌꯥꯅꯤꯡꯉꯥꯏ ꯇꯧꯔꯁꯦ
ꯕꯖꯥꯔ ꯆꯠꯄ ꯕꯖꯥꯔ ꯆꯠꯄ ꯀꯔꯤ ꯀꯔꯤ ꯂꯧꯔꯦ
ꯑꯩ ꯑꯥꯏ ꯂꯤꯞꯁꯇꯤꯛ ꯑꯃ ꯂꯧꯋꯦ ꯑꯩꯅ ꯄꯥꯝꯕ ꯂꯤꯞꯁꯇꯤꯛꯇꯣ ꯃꯣꯏ ꯗꯨꯀꯥꯟꯗ ꯂꯩꯔꯝꯕ
ꯑꯣ ꯀꯔꯤ ꯇꯧꯕ ꯆꯞ ꯀꯔꯤ ꯇꯧꯕ ꯆꯠꯄ꯭ꯔꯥ
ꯆꯨꯝꯅ ꯁꯨꯝ ꯇꯞ ꯆꯞꯄꯅꯦ ꯏꯆꯦꯕꯨ ꯊꯤꯟꯕ ꯆꯠꯄꯅꯦ ꯕꯖꯥꯔꯗ
ꯏꯆꯦꯒꯤ ꯏꯟꯇꯔꯚ꯭ꯌꯨꯒꯤ ꯂꯩꯒꯦ ꯍꯥꯏꯕ ꯅꯠꯇ꯭ꯔꯣ
ꯑꯣ ꯍꯌꯦꯡ ꯆꯠꯂꯨꯅꯤ ꯃꯥꯗꯨ ꯑꯩ ꯉꯁꯤ ꯂꯩꯕ ꯂꯤꯞꯁꯇꯤꯛꯁꯦ ꯍꯥ ꯅꯍꯥꯟ ꯑꯦꯛꯖꯥꯝ ꯊꯥꯕꯗꯣ ꯑꯩ ꯉꯁꯤ ꯂꯩꯕ ꯂꯤꯞꯁꯇꯤꯛꯁꯦ ꯑꯁ ꯑꯩꯅ ꯊꯤ ꯊꯤꯔꯒ ꯉꯁꯤ ꯕꯖꯥꯔꯗ ꯂꯥꯏꯔꯝꯕ ꯑꯁ ꯅꯍꯥꯟ ꯑꯩꯅ ꯇꯩꯕ ꯂꯤꯞꯁꯇꯤꯛ ꯃꯥꯔꯁꯀꯤꯗꯣ ꯑꯁ ꯃꯅꯥꯝ ꯅꯨꯡꯁꯤꯕꯗꯣ
ꯌꯥꯝ ꯍꯔꯥꯎꯅ ꯂꯩꯔꯦ
ꯑ ꯑꯦꯁ ꯑ ꯆꯍꯨꯝ ꯌꯥꯡꯈꯩ ꯍꯥꯏꯌꯦ ꯑꯩꯅ ꯑꯁ ꯌꯥꯝ ꯇꯥꯡꯃꯜꯂꯦꯍꯦ ꯍꯥꯏ ꯍꯥꯏꯕ ꯑꯩꯅ ꯃꯣꯏꯅ ꯏꯁ ꯇꯥꯡꯗꯦ ꯇꯥꯡꯗꯦ ꯍꯧꯖꯤꯛꯀꯥꯟ ꯂꯣꯏꯅ ꯄꯣꯠ ꯂꯣꯏꯟ ꯇꯥꯡꯈꯠꯂꯦ ꯀꯥꯏꯅꯀꯣ ꯑꯩꯉꯣꯟꯗ ꯏꯁ
ꯑꯦ ꯀ ꯀꯅꯥꯒꯤ ꯗꯨꯀꯥꯟꯗ ꯂꯩꯕ
ꯎꯝ ꯃꯅꯤꯡꯒꯤ ꯗꯨꯀꯥꯟꯗꯣ ꯀꯣꯁꯃꯦꯇꯤꯛ ꯗꯨꯀꯥꯟꯗꯣ
ꯑꯣ ꯑꯣ ꯑꯣ ꯑꯣ ꯐꯥꯔꯦꯅꯦ ꯃꯣꯏ ꯏꯟꯇꯔꯚ꯭ꯌꯨꯗꯤ ꯃꯣꯏ ꯈꯨꯟꯗ ꯇꯧꯗꯣꯏꯔꯣ
ꯎꯝ ꯇꯧꯔꯣꯏ
ꯆꯞ ꯑꯗꯨꯗꯤ
ꯃꯣꯏ ꯈꯨꯟꯒꯤ ꯃꯅꯥꯛꯇ
ꯀꯩꯅꯣ ꯅꯈꯣꯟ ꯇꯥꯗ꯭ꯔꯦꯗ
ꯆꯥꯛ ꯑꯦꯟꯖꯥꯡ ꯊꯣꯡꯉꯕꯣ
ꯑꯣ ꯊꯣꯡꯗ꯭ꯔꯤ
ꯀꯔꯤ ꯑꯦꯟꯖꯥꯡ ꯊꯣꯡꯗꯣꯏꯅꯣ
ꯈꯪꯗ꯭ꯔꯦꯗ ꯍꯤꯟꯖꯥꯡꯁꯨ ꯆꯥꯅꯤꯡꯉꯥꯏ ꯈꯪꯗ꯭ꯔꯦ ꯅꯤꯡꯇꯤꯒꯤ ꯆꯥꯕꯅꯤꯅ ꯀꯔꯤ ꯊꯣꯡꯁꯦꯔꯥ
ꯌꯦꯟꯒꯨꯝꯕ ꯆꯥꯎ
ꯌꯦꯟ ꯆꯥꯁꯤꯔ ꯑꯩ-ꯅ ꯅꯍꯥꯟꯈꯩ ꯑꯩ ꯍꯛꯆꯥꯡ ꯅꯨꯡꯉꯥꯏꯇꯕꯗꯣ
ꯑꯥꯎ
ꯑꯗꯨꯗꯒꯤ ꯌꯦꯟꯗꯤ ꯄꯨꯔꯛꯄꯅꯦꯕ ꯑꯗꯣ ꯍꯛꯆꯥꯡ ꯅꯨꯡꯉꯥꯏꯇꯕꯒꯤ ꯆꯥꯗꯕꯤꯗ ꯊꯝꯕ ꯑꯗꯨꯝ ꯉꯁꯤ ꯂꯦꯟꯗꯧꯕ ꯃꯥꯜꯂꯦ ꯏꯁꯤꯡ ꯐꯨꯠꯅꯤꯡꯉꯥꯏ ꯃꯩꯁꯨ ꯂꯥꯛꯇꯕ
ꯑꯁ ꯀꯩꯠ ꯀꯔꯤ ꯀꯩꯗꯧꯕꯒꯤꯔ ꯑꯦꯁꯤ ꯃꯩ ꯂꯥꯛꯇꯕꯁꯦ ꯅꯨꯡꯉꯥꯏꯇꯦ
ꯈꯪꯗꯦ ꯉꯁꯤ ꯑꯗꯨꯃꯥꯏꯅ ꯇꯧꯏꯅꯦ ꯑꯃꯨꯛ ꯂꯥꯛ ꯑꯃꯨꯛ ꯃꯨꯠ ꯃꯩ ꯌꯥꯝ ꯁꯥꯟꯅꯥꯩꯌꯦ ꯉꯁꯤꯁꯦ
ꯍꯣꯔꯦꯟ ꯑꯩ ꯗꯤꯄꯥꯔꯠꯃꯦꯟ ꯈꯣꯏꯗ ꯐꯣꯟ ꯇꯧꯕ ꯇꯥꯔꯦ
ꯑꯁꯤ ꯑꯩꯈꯣꯏ ꯌꯨꯝ ꯃꯅꯥꯛꯀꯤꯗꯣ
ꯑꯥ
ꯍꯣꯏ ꯏꯅꯥꯎꯅꯨꯄꯤꯗꯣ ꯑꯁꯤ ꯀꯩꯅꯣꯗ ꯀꯣꯜ ꯇꯧꯔꯀꯦ ꯍꯥꯏꯔꯒ ꯃꯥꯒꯤ ꯀꯩꯅꯣ ꯅꯦꯠꯋꯥꯛ ꯅꯨꯡꯉꯥꯏꯇꯦ ꯍꯥꯏꯕꯀꯣ ꯑꯩꯅ ꯇꯋꯥ꯭ꯔ ꯊꯥꯎ ꯊꯝꯈ꯭ꯔꯦ ꯍꯧꯖꯤꯛꯇꯤ ꯅꯨꯡꯉꯥꯏꯒꯅꯤ ꯍꯥꯏꯔꯒ ꯊꯝꯕꯁꯨ ꯅꯨꯡꯉꯥꯏꯇꯦ ꯍꯥꯏ
ꯉꯁꯥꯏ ꯑꯩꯁꯨ ꯈꯨꯟꯒꯤ ꯃꯤꯁꯤꯡꯕꯨ ꯐꯣꯟ ꯇꯧꯋꯦ ꯑꯗꯣ ꯆꯠꯇꯕ ꯇꯨꯠ ꯇꯨꯠ ꯇꯨꯠ ꯍꯥꯏꯔꯒꯀꯣ ꯑꯝꯇ ꯆꯠꯇꯕ ꯀꯩꯇꯧꯕꯩꯔ ꯈꯪꯗꯦ
ꯑꯗꯨꯗꯤ ꯃꯥꯒꯤ ꯐꯣꯟꯅ ꯑꯣꯏꯔꯝꯒꯅꯤ
ꯑꯣ ꯉꯁꯥꯏ ꯁꯤꯡꯖꯨꯗꯣ ꯍꯥꯎꯕ꯭ꯔꯣ
ꯍꯥꯎꯕꯅ ꯍꯥꯎꯕꯅ ꯑꯗꯣ ꯉꯁꯤꯒꯤ ꯁꯤꯡꯖꯨꯁꯦ ꯌꯥꯝꯅ ꯀꯩ ꯍꯥꯏꯁꯤꯔꯥ ꯌꯥꯝ ꯄꯦꯠꯂꯦ ꯍꯥꯏꯁꯤꯔ
ꯑꯗꯨ ꯁꯤꯡꯖꯨ ꯂꯩꯕꯗꯣ ꯃꯤ ꯑꯍꯨꯝꯅꯤ ꯅꯪꯅ ꯑꯩꯉꯣꯟꯗ ꯊꯥꯏꯗꯅ ꯑꯩꯅ ꯑꯣ ꯑꯣꯇꯣ ꯗ꯭ꯔꯥꯏꯚꯔꯅ ꯊꯥꯕ ꯑꯣꯇꯣ ꯗ꯭ꯔꯥꯏꯚꯔꯅ ꯃꯤ ꯑꯃꯗ ꯑꯃꯨꯛꯀ ꯊꯥꯕ
ꯑꯗꯨꯒ ꯀꯃꯥꯏꯟꯅ ꯅꯪꯅ ꯄꯨꯔꯛꯄ
ꯑꯩꯅ ꯃꯣꯏꯒꯤ ꯑꯣꯇꯣꯗ ꯆꯠ ꯆꯠꯅꯤꯡꯉꯥꯏ ꯍꯥꯏꯅ ꯑꯩꯅ ꯐꯣꯟ ꯇꯧꯕ ꯅꯪ ꯀꯥꯏ ꯂꯩꯒꯦ ꯍꯥꯏꯔꯒ ꯃꯥꯅ ꯑꯩ ꯕꯖꯥꯔꯔꯣꯝꯗ ꯂꯩꯌꯦ ꯍꯥꯏꯕ ꯃꯥꯅ ꯑꯁ ꯑꯗꯨꯗꯤ ꯑꯩꯒꯤ ꯁꯤꯡꯖꯨ ꯂꯩꯔꯛꯑꯣ ꯍꯥꯏꯕ ꯃꯥꯁꯨ ꯍꯣꯏ ꯍꯣꯏ ꯍꯥꯏꯔꯒ ꯃꯥ ꯂꯩꯕ ꯃꯥꯜꯂꯦ ꯅꯨꯄꯥ ꯑꯃꯗ ꯃꯥꯅ ꯑꯃꯨꯛꯀ ꯂꯩꯍꯟꯕ
ꯑꯣ
ꯅꯣꯛꯅꯤꯡꯉꯦ ꯉꯁꯤ ꯁꯤꯡꯖꯨ ꯂꯩꯕꯁꯦ ꯑꯩ ꯑꯁ
ꯂꯩꯁꯥꯕꯤ ꯑꯔꯤꯕꯒ ꯆꯠ ꯆꯠꯃꯤꯟꯅꯕ꯭ꯔꯥ
ꯍꯣꯏ ꯑꯩ ꯃꯥꯒꯤ ꯀꯩ ꯀꯩꯅꯣ ꯑꯩꯅ ꯁꯦꯝꯕꯅꯦ ꯉꯁꯤ ꯑꯃꯨꯛꯀ ꯌꯥꯗꯕꯒꯤ
ꯌꯥꯝ ꯀꯨꯏꯅ ꯁꯦꯝꯕ ꯃꯥꯜꯂꯦꯀꯣ
ꯑꯌꯨꯛꯇꯒꯤ ꯆꯠꯃꯤꯟꯅꯕ꯭ꯔꯥ
ꯑꯌꯨꯛꯇꯒꯤ ꯑꯥ ꯆꯠꯃꯤꯟꯅꯗꯦ ꯑꯩ ꯑꯩ ꯉꯁꯤ ꯃꯥꯒꯤ ꯆꯦ ꯆꯥꯡ ꯈꯔ ꯀꯣ ꯁꯦꯝꯕꯗꯣ ꯑꯩꯅ ꯈꯔ ꯁꯦꯝꯕ ꯃꯥꯒꯤ ꯐꯣꯃꯝ ꯐꯤꯜ ꯎꯞ ꯇꯧꯕꯗꯣ ꯑꯝ
ꯑꯃꯗꯤ ꯃꯃꯥ ꯆꯠꯈꯤꯕꯒꯤ ꯀꯞꯄꯦ ꯍꯥꯏꯅꯦ
ꯑꯥ ꯉꯁꯥꯏ ꯀꯞꯄꯗꯣ ꯏꯃꯥꯅ ꯄꯣꯛꯔꯒ ꯆꯠꯈꯤꯕꯅꯦ ꯅꯣꯏꯔꯣꯝ
ꯅꯨꯡꯁꯤꯕꯅ ꯂꯣꯏꯔꯦ
ꯅꯣꯏꯔꯣꯝꯗ ꯂꯥꯛꯄ꯭ꯔꯣꯕ
ꯑꯩꯈꯣꯏꯔꯣꯝꯗꯗꯤ ꯂꯥꯛꯇꯦ ꯃꯥ ꯃꯕꯨꯡꯗꯣ ꯂꯥꯛꯄ
ꯑꯥ ꯑꯥ ꯅꯣꯏ ꯅꯣꯏ ꯅꯅꯥꯎꯅꯨ ꯄꯥꯕꯨ ꯑꯥ
ꯂꯣꯏꯅ
ꯅꯃꯥꯗꯤ ꯑꯥ ꯅꯃꯥꯗꯤ ꯍꯥꯏꯔꯒ ꯆꯠꯈ꯭ꯔꯦ ꯍꯥꯏꯌꯦ ꯌꯥꯝ ꯅꯨꯡꯉꯥꯏꯇꯗꯅꯀꯣ ꯌꯥꯝ ꯅꯨꯡꯉꯥꯏꯇꯕꯤꯗꯥ ꯏꯃꯥ ꯆꯠꯈ꯭ꯔꯦ ꯍꯥꯏꯌꯦ
ꯅꯪꯗꯤ ꯀꯞꯇ꯭ꯔꯣ ꯍꯪꯗ꯭ꯔꯣ
ꯍꯪꯉꯦꯗ ꯍꯥꯏꯕꯗꯤ ꯑ ꯑꯗꯨꯝ ꯍꯪꯉꯒꯀꯣ ꯃꯥꯗꯣ ꯀꯩ ꯍꯥꯏꯁꯤꯔꯥ ꯌꯥꯝꯅ ꯅꯨꯡꯉꯥꯏꯇꯕꯗꯣ ꯑꯗ ꯗꯨꯃꯥꯏꯅ ꯇꯧꯈ꯭ꯔꯦꯕ ꯑꯗꯨꯒꯤ ꯌꯥꯝ ꯍ ꯍꯪꯅꯤꯡꯗꯕꯗꯣ
ꯑꯥ
ꯑꯗꯨꯒꯤ ꯍꯪꯕꯤꯗ꯭ꯔꯦ ꯑꯩꯁꯨ
ꯃꯅꯥꯎ ꯅꯨꯄꯤꯗꯤ ꯐꯖꯅ ꯀꯞꯄꯗꯤ ꯉꯁꯥꯏ
ꯀꯣꯜ ꯉꯁꯥꯏ ꯀꯣꯜꯁꯨ ꯄꯥꯏꯈꯠꯇꯦ ꯀꯔꯤ ꯇꯧꯕ꯭ꯔꯥ
ꯑꯩꯗꯣ ꯐꯤꯔꯣꯜ ꯈꯔ ꯁꯨꯕ ꯑꯗꯨꯒꯤ ꯆꯥꯛꯇꯣ ꯈꯔ ꯆꯥꯛꯇꯣ ꯑꯃꯨꯛꯀ ꯊꯣꯡꯕ
ꯊꯣꯡꯉꯕ
ꯎꯝ ꯆꯥꯛꯗꯤ ꯊꯣꯡꯕ ꯂꯣꯏꯔꯦ ꯍꯦꯟꯖꯥꯡꯅ ꯑꯥ ꯎꯁꯣꯏ
ꯎꯁꯣꯏ ꯃꯇꯝꯅꯤꯅꯀꯣ
ꯎꯝ
ꯑꯩꯗꯤ ꯍꯧꯖꯤꯛꯇꯤ ꯆꯥꯕ ꯌꯥꯗ꯭ꯔꯦ
ꯅꯣꯡꯃ ꯎꯁꯣꯏ ꯂꯧꯕ ꯆꯠꯇꯦ ꯑꯥ ꯅꯣꯏ ꯃꯊꯛꯀꯤꯗꯣ
ꯍꯥꯥ ꯇꯥꯗꯦ
ꯎꯁꯣꯏ ꯎꯁꯣꯏ ꯅꯣꯡꯃ ꯊꯤꯕ ꯆꯠꯁꯦ
ꯆꯠꯁꯦ ꯑꯁꯤ ꯑꯩꯈꯣꯏ ꯒ꯭ꯔꯥꯎꯟ ꯃꯊꯛꯇ ꯆꯠꯁꯦꯔꯣ
ꯍꯣꯏ ꯆꯠꯁꯦ ꯅꯨꯡꯁꯥ ꯁꯥ ꯀꯥꯟꯗ ꯆꯠꯁꯦ ꯅꯠꯇ꯭ꯔꯗꯤꯀꯣ ꯀꯥꯡ ꯌꯥꯝꯅꯤꯕ
ꯑꯣ ꯑꯗꯨꯅꯦ ꯀ ꯑꯪ ꯉꯁ ꯎꯪ ꯉ ꯀꯗꯥꯏ ꯀꯩꯗꯧꯉꯩ ꯍꯥꯏꯕ꯭ꯔꯥ ꯑꯩꯈꯣꯏ ꯑꯩꯈꯣꯏꯒꯤ ꯌꯨꯝ ꯃꯅꯥꯀꯤ ꯑꯥ ꯀꯅꯥꯅꯣ ꯑ ꯀꯩꯅꯣꯗꯣ ꯃꯥꯒꯤ ꯃꯅꯥꯎꯅꯨꯄꯤꯗꯣ ꯆꯠꯂꯦ ꯍꯥꯏꯌꯦ ꯍꯥꯏ ꯑꯗꯨꯒ ꯂꯩꯇꯦ ꯍꯥꯏꯌꯦ
ꯃꯊꯛꯔꯣꯝꯗꯤ ꯃꯥ ꯀꯥꯗꯕ ꯃꯥ ꯀꯥꯔꯗꯤ ꯂꯩꯒꯅꯤ ꯃꯠ
ꯈꯪꯗꯦ ꯑꯗꯣ ꯆꯠꯂꯗꯤ ꯃꯥꯕꯨ ꯍꯪꯉꯒ ꯀꯣ ꯀꯔꯣꯝꯗ ꯆꯠꯄ꯭ꯔꯥ ꯍꯥꯏꯔꯒ ꯆꯠꯁꯦ ꯑꯩꯁꯨ ꯆꯥꯅꯤꯡꯕꯅ ꯂꯣꯏꯔꯦ ꯑꯗꯣ ꯍꯧꯖꯤꯛꯇꯤ ꯏꯁꯥ ꯐꯠꯇꯕꯒꯤ ꯐꯠꯇꯕꯅꯤꯅ ꯆꯥꯕꯗꯨ ꯅꯨꯡꯉꯥꯏꯔꯣꯏꯕ
ꯐꯨꯠꯂꯒ ꯑꯃꯨꯛꯀ ꯑꯦꯡ ꯑꯃꯦꯠꯄꯗ ꯀꯣꯠꯂꯒ ꯆꯥꯕꯗꯣ
ꯑꯣ ꯑꯗꯨꯅꯦ ꯆꯥꯅꯤꯡꯕꯅ ꯂꯣꯏꯔꯦ
ꯑꯩꯁꯨ ꯑꯁ
ꯑꯃꯁꯨ ꯃꯄꯥꯟ ꯑꯥ ꯑꯃꯁꯨ ꯃꯄꯥꯟꯗ ꯐꯝꯅꯤꯡꯉꯥꯏ ꯂꯥꯛꯑꯦ ꯃꯈꯥꯒꯤꯗꯨ
ꯐꯣꯟ ꯇꯧꯔꯒ ꯂꯩꯔꯦ ꯍꯤꯔꯣꯕꯨꯔꯥ ꯈꯪꯗꯦ
ꯅꯪꯗꯤ ꯏꯔꯨꯕ ꯂꯣꯏꯔꯕꯣ
ꯑꯩꯗꯤ ꯉꯁꯥꯏꯗꯒꯤ ꯂꯨꯔꯦ ꯍꯥꯏꯕꯗꯤ ꯑꯩ ꯅꯥꯕꯗꯒꯤ ꯂꯨꯗ꯭ꯔꯦꯕ ꯑꯗꯨꯒꯤ ꯀꯤꯕꯒꯤ ꯃꯣꯔꯅꯤꯡꯗ ꯂꯨꯔꯦ ꯅꯨꯡꯁꯥ ꯊꯣꯛꯂꯤꯉꯩꯗ
ꯑꯩꯁꯨ ꯄ꯭ꯂꯦꯒ꯭ꯔꯥꯎꯟꯒꯤ ꯃꯅꯥꯛꯇ ꯆꯠꯅꯤꯡꯉꯥꯏ ꯂꯩꯅꯦ꯫ ꯅꯤꯝ ꯃꯅꯥꯗꯣ ꯍꯦꯛꯄ ꯆꯠꯅꯤꯡꯉꯥꯏ꯫
ꯎꯝ꯫ ꯍꯦꯛ ꯑꯣ ꯍꯦꯛꯅꯤꯡꯉꯥꯏꯅ ꯂꯥꯛꯑꯣ꯫
ꯃꯥꯏꯁꯦ ꯌꯥꯝ ꯀꯥꯟꯅꯩꯕ ꯑꯗꯨꯢ ꯅꯤꯝ ꯃꯅꯥꯗꯣ꯫
ꯎꯝ꯫
ꯑꯩ ꯄꯤꯝꯄꯜꯁ ꯌꯥꯝ ꯊꯣꯛꯄꯗꯣ ꯍꯥꯎꯍꯟꯂꯣ ꯑꯗꯨ ꯃꯅꯥꯗꯣ ꯇꯩꯕꯒꯤ ꯈꯔ ꯐꯩꯌꯦ꯫
ꯐꯔꯗꯤ ꯁꯤꯖꯤꯟꯅꯧꯑꯣꯅꯦ꯫
ꯎꯝ ꯑꯩꯅ ꯍꯣꯝ ꯃꯦꯠ ꯇꯧꯔꯕꯅꯦꯗꯣ꯫ ꯌꯨꯝꯒꯤ ꯍꯤꯗꯥꯛ꯫
ꯎꯔꯤꯡꯒꯤ ꯅꯣꯏꯗꯤ ꯎꯔꯤꯡ ꯊꯣꯔꯛꯄꯒꯤꯀꯣ ꯑꯁ ꯌꯥꯝ ꯅꯨꯡꯉꯥꯏꯔꯝꯅꯤ ꯑꯩꯗꯤꯀꯣ ꯆꯠꯊꯣꯛꯉꯥꯏꯐꯥꯎ ꯇꯜꯂꯦ ꯎꯔꯤꯡ ꯌꯥꯝꯃꯟꯕꯒꯤ꯫
ꯊꯣꯛꯅꯤꯡꯕ ꯃꯇꯝ ꯑꯣꯏꯕ ꯃꯥꯜꯂꯦ꯫ ꯐꯔꯛꯄ ꯃꯇꯝꯁꯨ ꯂꯩꯒꯅꯤꯗ꯫
ꯅꯤꯗ꯫ ꯈꯪꯗꯦ ꯂꯩꯁꯥꯕꯤꯁꯨ ꯅꯍꯥꯟꯅ ꯐꯥꯔꯦ ꯀꯩꯗꯧꯕꯩꯔ ꯍꯧꯖꯤꯛꯐꯥꯎ ꯊꯣꯛꯑꯦ ꯎꯔꯤꯡ꯫
ꯀꯔꯤ ꯋꯥꯠꯄꯒꯤꯔ ꯈꯪꯗꯦ ꯑꯁ ꯎꯔꯤꯡ ꯉꯥꯛꯇ ꯊꯣꯛꯑꯦ꯫
ꯂꯨꯍꫭꯡꯉꯗꯤ ꯐꯒꯗꯕ ꯃꯜꯂ‌ꯦ꯫
ꯈꯪꯗ‌ꯦ ꯌꯥꯝ ꯊꯣꯛꯅꯤꯡꯕ ꯃꯇꯝꯗ ꯊꯣꯛ꯫ ꯑꯁ ꯅꯪ ꯍꯥꯟꯅ ꯫ ꯈꫭꯏꯗꯤ ꯂꯩꯖꯠ
ꯍꯠ ꯂꯩꯔꯒ꯫
ꯂꯩꯖꯗꯦ ꯑꯩꯈꯣꯏꯒꯤꯗꯤ ꯑꯣꯏ ꯑꯣꯏ꯫
ꯑꯈꫭꯏꯗꯤ ꯄꯥꯅꯤꯡꯉꯁꯨ ꯆꯠꯂꯁꯦ ꯍꯥꯏꯗꯕꯅꯤꯅ ꯎꯄꯥꯢ ꯂꯩꯇꯔ‌ꯦ꯫ ꯆꯠꯅꯤꯡꯉꯁꯨ ꯌꯨꯝꯗ ꯐꯝ ꯐꯝꯃꯒ ꯂꯩ꯫ ꯎꯝ ꯈꯥꯡꯉꯒ ꯂꯩꯕ ꯇꯥꯔꯦ꯫
ꯑꯦ ꯃꯥꯅ ꯑꯃꯨꯛꯀ ꯐꯣꯟ ꯇꯧꯔꯛꯑꯗꯤ ꯑꯁ ꯆꯠꯂꯁꯦ ꯍꯥꯏꯌꯣ꯫
ꯆꯠꯁꯨ ꯆꯠꯅꯤꯡꯗꯕ ꯑꯩꯗꯣ ꯆꯠꯅꯤꯡꯕꯒꯨꯝ ꯆꯠꯅꯤꯡꯗꯕꯒꯨꯝ ꯑꯗꯨꯃꯥꯏꯅ ꯇꯧꯕ ꯑꯥ ꯑꯩ ꯑꯩ ꯍꯧꯖꯤꯛ ꯐꯤꯞꯇꯤ-ꯐꯤꯞꯇꯤꯗ ꯂꯩꯕꯅꯤ꯫
ꯕ‌ꯦꯔꯅꯤ ꯕ‌ꯦꯔꯥ꯫
ꯑꯁ‌ꯦꯡꯕꯅꯦ꯫ ꯉꯁꯥꯏ ꯅꯣꯏꯗꯤ ꯀꯩ ꯢꯟꯁꯥꯡ ꯆꯥꯔꯦ?
ꯍꯥꯥ?
ꯀꯩ ꯍ‌ꯦꯟꯖꯥꯡ ꯆꯥꯔꯦ ꯅꯣꯏꯗꯤ ꯉꯁꯤ?
ꯑꯩꯈꯣꯏ ꯑꯌꯨꯛꯛꯇꯣ ꯎꯇꯤ ꯆꯥꯏ꯫
ꯑꯣ꯫
ꯎꯠꯇꯤ ꯍꯥꯎꯅ ꯆꯥꯔꯨꯔꯦ ꯉꯥꯁꯤꯗꯤ꯫
ꯑꯧ ꯎꯇꯤꯗꯤ ꯍꯥꯎꯕꯅꯦ꯫ ꯑꯗꯣ ꯆꯥꯛ ꯇꯤ ꯈꯔ ꯂꯥ ꯑꯩꯈꯣꯏ ꯉꯁꯥꯏ ꯃꯥꯏꯔꯦꯟꯒ ꯁꯥ ꯑꯀꯪꯕꯗꯣ ꯆꯥꯏ꯫
ꯎꯝ ꯍꯥꯎꯒꯅꯤ ꯂꯥꯝꯃꯦ ꯌꯥꯝ ꯂꯥꯝꯃꯦ꯫
ꯅꯣꯏꯗꯒꯤ ꯂꯩꯕ ꯃꯩꯔꯦꯟꯗꯣ ꯉꯔꯥꯡ ꯅꯨꯡꯗꯥꯡ ꯆꯥꯏ ꯑꯌꯨꯛꯁꯨ ꯆꯥꯏ ꯑꯁ ꯃꯣꯏꯅ꯫ ꯆꯥꯅꯤꯡꯉꯦ ꯊꯣꯡꯉꯣ ꯊꯣꯡꯉꯣ ꯍꯥꯏꯕꯒꯤ ꯑꯃꯨꯛꯀ꯫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
ꯏꯆꯦ ꯃꯆꯥꯅꯨꯄꯥꯗꯣ ꯑꯁ꯫ ꯃꯥꯏꯔꯦꯝ ꯈꯨꯄꯝꯗꯣ ꯫
ꯆꯣꯡꯕꯅ ꯆꯣꯡꯕꯅ ꯂꯣꯏꯔꯦ ꯑꯦꯞꯁ ꯑꯃꯗꯒꯤ ꯆꯣꯡ ꯑꯦꯞꯁ ꯑꯃꯗꯒꯤ ꯆꯣꯡꯕ ꯃꯊꯟꯇ꯫
ꯅꯪꯒꯤ ꯐꯣꯟꯗꯣ ꯐꯕꯒꯤ ꯑꯣꯏꯔꯝꯅꯤ꯫
ꯑꫭ ꯑꯗꯨꯅꯦ ꯄꯨꯡ ꯆꫭꯡꯗ ꯆꯣꯡꯕꯀꯣ ꯑꯗꯨꯕꯨ꯫
ꯑꯥ꯫
ꯀꯣꯜꯗꯤ ꯃꯨꯠꯇꯕ ꯐꯔꯦ꯫
ꯐꯥꯎꯑꯣ ꯑꯦꯞꯁꯇ ꯄꯨꯡꯆꫭꯡ ꯑꯦꯞꯁꯇ ꯄꯨꯡꯆꫭꯡꯕꯗꫭ ꯐꯥꯎꯑꯣ꯫
꯫ ꯐꯥꯏꯒ‌ꯦ ꯐꯗꯔꯗꯤ ꯌꯥꯔꫭꯏ
ꯐꯥ ꯑꯁ꯫ ꯉꯁꯤ ꯑꯩ ꯊꯕꯛ ꯆꯞꯁꯦ ꯑꯁ ꯃꯤ ꯀꯌꯥ ꯑꯩ ꯗꯨꯀꯥꯟꯒꯁꯦ ꯄꯥꯛ ꯍꯥꯡꯅꯩ꯫ ꯏꯆꯤꯛ ꯆꯦꯛꯑ ꯍꯧꯖꯤꯛ ꯀꯥꯟꯗꯣ
ꯎꯝ ꯍꯧꯖꯤꯛꯇꯤ ꯁꯨꯇꯤꯅꯤꯅ
ꯎꯝ
ꯁꯨꯇꯤ ꯂꯣꯏꯔꯗꯤ ꯑꯃꯨꯛ ꯃꯤ ꯌꯥꯝꯃꯛꯑꯅꯤ
ꯎꯝ ꯃꯤ ꯌꯥꯝꯗꯦ